ꯍꯜꯂꯣ ꯆꯥꯛ ꯆꯥꯔꯕꯣ ꯆꯥꯛ ꯆꯥꯔꯤꯌꯦ
ꯆꯥꯗꯔ꯭ꯦ ꯆꯥꯗꯔ꯭ꯦ
ꯎꯝ ꯁꯨꯝ ꯐꯝꯃꯝ ꯃꯤꯅꯤ ꯍꯨꯃꯥꯡ ꯌꯥꯝ ꯁꯧꯋꯦꯅ
ꯎꯝ ꯑꯣꯝꯆꯥꯛ ꯅꯗ꯭ꯔꯣ
ꯉꯔꯥꯡ ꯅꯨꯡꯗꯥꯡꯒꯤ ꯑꯣꯝꯆꯥꯛꯅꯕꯗꯣ ꯕꯥ
ꯑꯁ ꯑꯩ ꯃꯥꯡꯒꯣꯜꯗ ꯐꯝꯃ ꯂꯩꯌꯦ ꯑꯗꯨꯒ
ꯅꯈꯣꯏꯗꯤ ꯐꯦꯟ ꯊꯥꯔꯒ ꯑꯗꯨꯝ ꯎꯝ ꯐꯦꯟ ꯊꯥꯔꯒ ꯇꯨꯝꯃꯦꯗꯅ ꯑꯩꯈꯣꯏ ꯑꯍꯨꯝꯁꯦ ꯑꯗꯨꯒ ꯑꯩꯅ ꯄꯨꯡ ꯑꯃ ꯃꯈꯥꯏꯗ ꯃꯤꯀꯞ ꯊꯣꯛꯂꯛꯑꯦ
ꯎꯝ
ꯃꯦ ꯀꯩꯅꯣ ꯇꯧꯕ ꯇꯨꯝꯃꯤꯕ
ꯑꯩꯗꯤ ꯉꯔꯥꯡꯗꯣ ꯄꯨꯡ ꯕꯥꯔꯣ ꯃꯈꯥꯏ ꯍꯦꯜꯂꯀꯥꯟꯗ ꯑꯁ ꯃꯁꯤ ꯁꯦ ꯂꯧꯊꯣꯛꯄꯅ ꯐꯔꯅꯤꯅ ꯈꯟꯒꯠꯂꯛꯑꯦꯕꯀꯣ ꯑꯗꯨꯒ ꯇꯨꯝꯃꯦꯗꯨ ꯅꯣꯡꯉꯥꯜꯂꯀꯥꯟꯗ ꯄꯥꯝꯕꯣꯝ ꯏꯪꯉꯦꯕ ꯑꯗꯨꯏꯗꯣ ꯑꯗꯨꯃꯥꯏꯅ ꯇꯧꯕꯗꯣ ꯄꯥꯝꯕꯣꯝꯁꯤ ꯎꯟ ꯇꯥꯔꯒ ꯨ ꯏꯁꯤꯡ ꯑꯌꯤꯡꯕꯅ ꯏꯔꯨꯖꯕ ꯇꯟꯕꯤꯗꯣ ꯑꯗꯨ
ꯑꯩꯗꯤ ꯐꯩꯖꯨꯞ ꯁꯨꯞꯇꯕ ꯉꯝ ꯉꯝꯗꯦ
ꯁꯨꯛꯁꯨ ꯁꯨꯞꯇꯦ ꯑꯗꯨꯗꯤ ꯐꯩꯖꯨꯞꯇꯤ ꯑꯗꯨꯒꯅꯦ ꯐꯩꯖꯨꯞꯁꯦ ꯂꯣꯏꯅꯃꯛ ꯊꯣꯛꯑꯒ ꯐꯩꯖꯨꯞꯁꯨ ꯁꯨꯞꯠꯇꯕꯤꯗ ꯐꯤꯒꯣꯟꯗꯪ ꯆꯤꯡꯈꯠꯂꯒ ꯇꯨꯝꯃꯕ
ꯑꯩꯗꯤ ꯀꯩꯅꯣ ꯇꯧꯗꯕ ꯉꯝꯗꯦ
ꯕ꯭ꯂꯥꯡꯀꯦꯠ ꯁꯨꯞꯇꯕ ꯉꯝꯗꯦ ꯑꯗꯨꯁꯨ ꯕ꯭ꯂꯥꯡꯀꯦꯠꯇꯨꯁꯨ ꯔꯣꯁꯀꯤ ꯑꯊꯥꯕꯗꯨꯅꯤ
ꯍ-ꯍ- ꯑꯌꯨꯛꯇꯗꯤ ꯏꯁꯤꯡ ꯑꯏꯪꯕꯅ ꯏꯔꯨꯖꯕꯗꯤ ꯉꯝꯗ꯭ꯔꯥ
ꯑꯩꯁꯦ ꯅꯣꯡꯒ ꯈꯔ ꯉ ꯃꯪꯉꯗꯤ ꯑꯗꯨꯁꯨ ꯉꯝꯗꯦꯗ ꯏꯁꯤꯡ ꯑꯗꯨꯝ ꯁꯥꯍꯜꯂꯤ
ꯑꯩꯁꯦ ꯉꯁꯥꯏꯗꯣ ꯑꯁ ꯉꯁꯤꯗꯤ ꯏꯁꯤꯡ ꯁꯍꯟꯕꯅ ꯐꯔꯅꯤꯗꯥꯅ
ꯁꯍ ꯑꯩꯗꯤ ꯉꯁꯥꯏꯁꯨ ꯑꯃꯨꯛ ꯄꯨꯡꯂꯨꯞ ꯂꯨꯞꯄꯕ ꯁꯍ ꯅꯣꯡ ꯇꯥꯔꯛꯄꯗꯣ ꯏꯁꯤꯡ ꯂꯥꯛꯄꯒꯤ ꯏꯁꯤꯡ ꯇꯥꯕꯒꯤ ꯆꯤꯡꯕꯗꯣ ꯑꯩꯈꯣꯏꯗꯤ ꯏꯁꯤꯡ ꯆꯤꯡꯉꯤꯗꯅ ꯑꯗꯨꯒꯤ ꯆꯤꯡꯕ ꯇꯥꯏꯃꯤꯡꯗꯨꯗ ꯅꯣꯡ ꯑꯍ-ꯑꯍ- ꯆꯞ ꯆꯥ ꯇꯥꯁꯜꯂꯛꯑꯦ ꯑꯗꯨꯗꯨꯗꯅꯦ ꯄꯣꯛꯂꯨꯞꯞ ꯂꯨꯞꯄꯕ ꯑꯩꯁꯦ ꯑꯗꯩ ꯍꯣꯡꯇꯣꯛꯑꯒ ꯁꯍ ꯐꯩꯖꯨꯞ ꯆꯤꯡꯈꯠꯂꯒ ꯏꯪꯉꯦꯅ ꯇꯨꯝꯕꯁꯤꯗ ꯀꯃꯥꯏꯅ ꯇꯧ ꯇꯨꯝꯊꯈꯤꯅꯣ ꯈꯪꯗꯦ ꯇꯨꯝꯗ ꯂꯩꯔꯝꯃꯦ ꯑꯩꯅ ꯑꯁ ꯄꯨꯡꯖꯦ ꯀꯌꯥ ꯇꯥꯔꯥ ꯖꯥꯠꯅꯣ ꯑꯉꯥꯡ ꯍꯜꯂꯛꯑꯅꯤꯅ ꯌꯦꯡꯕꯗ ꯕꯥꯔꯣ ꯃꯈꯥꯏ ꯆꯞ ꯆꯥ ꯇꯥ ꯂꯩꯔꯝꯃꯦ ꯁꯍ ꯑꯝꯗꯩ ꯑꯩꯈꯣꯏ ꯃꯥꯅ ꯄꯨꯡ ꯇꯥꯔꯅꯤꯅꯦ ꯍꯥꯏꯕꯒ ꯑꯗꯨꯝ ꯍꯧꯒꯠꯂ ꯑꯩꯁꯦ ꯊꯣꯛꯑꯒ ꯉꯥꯏ ꯂꯩꯔꯦ ꯍꯥꯎ ꯎꯝ ꯃꯥ--ꯍꯥꯎꯃꯤ ꯏꯃꯥ ꯍꯥꯎ ꯍꯥꯏꯔꯒ ꯃꯤꯅꯨꯖꯦ ꯏꯁꯤꯡ ꯍꯩꯗꯣꯛꯑꯦ ꯃꯈꯥꯗ ꯍꯣꯏ ꯍꯣꯏ ꯍꯣꯏ ꯀꯩꯩꯏꯟꯖꯥꯡ ꯊꯣꯡꯒꯦ
ꯀꯥꯡꯁꯣꯏꯒ ꯀꯥꯡꯒꯧꯒ
ꯎꯝ ꯑꯩꯈꯣꯏꯁꯨ ꯊꯔꯣꯏ ꯑꯃ ꯀꯥꯡꯒꯧ ꯑꯃ ꯀꯥꯡꯒꯧꯅ ꯑꯁꯣꯝꯒꯤ ꯊꯤꯜꯂꯛꯄ
ꯅꯣꯏ ꯍꯤꯟꯖꯥꯡ ꯑꯅꯤ ꯊꯤꯟꯅꯩꯔꯣ
ꯌꯨꯝ ꯑꯍꯨꯝ ꯊꯤꯟꯅꯩ ꯑꯗꯨꯝ
ꯌꯨꯝ ꯑꯍꯨꯝ ꯊꯤꯟꯅꯩꯌꯦ ꯅꯣꯏꯗꯤ ꯅꯃꯥꯝꯆꯥꯗꯪ ꯆꯥꯏꯒ ꯈꯤꯇꯪ ꯊꯣꯡ ꯌꯥꯗ꯭ꯔꯦ
ꯎꯝ ꯌꯥꯗꯤꯌꯦ ꯑꯍꯥꯎꯕꯗꯗꯤ ꯑ ꯑꯌꯨꯛꯅꯨꯡꯗꯤ ꯁꯨꯝ ꯀꯥꯡꯁꯣꯏꯒꯨꯝꯕ ꯏꯔꯣꯝꯕꯒꯨꯝꯕ ꯑꯗꯨꯒꯨꯝꯕꯗꯤ ꯊꯤꯟꯅꯗꯦꯕ ꯁꯍ ꯊꯔꯣꯏ ꯊꯔꯣꯏ ꯎꯠ ꯇꯤ ꯀꯥꯡꯁꯨ ꯉꯥ ꯌꯦꯟ ꯍꯥ- ꯍꯥ ꯆꯒꯦꯝꯄꯣꯝꯕ ꯑꯗꯨꯗꯤ ꯌꯥꯝꯃꯦ ꯃꯃꯥꯡꯗ ꯑꯃꯨꯛꯐꯧ
ꯑꯗꯨꯕꯨꯗꯤ ꯑꯗꯨꯁꯨ ꯈꯤꯇꯪ ꯊꯣꯡꯕ ꯅꯨꯡꯉꯥꯏꯇꯕ ꯏꯟꯖꯥꯡꯅꯤꯗ ꯇꯩ ꯆꯒꯦꯝ ꯀꯨꯝꯕꯒꯖꯦ ꯈꯤ ꯈꯤꯇꯪꯈꯛ ꯊꯣꯡꯕ ꯅꯨꯡꯉꯥꯏꯕ꯭ꯔꯥꯅꯦ ꯎꯇꯤꯒꯁꯦ ꯈꯤꯇꯪ ꯊꯣꯡ ꯅꯨꯡꯉꯥꯏꯇꯕꯅꯦ ꯍꯥꯏꯕ
ꯑꯗꯒꯤ ꯕꯣꯛ ꯖꯝꯃꯨꯅꯥꯁꯨ ꯌꯥꯎꯔꯤꯅꯤ ꯌꯨꯝ ꯃꯔꯤ ꯑꯍꯨꯝ ꯃꯔꯤꯁꯦ ꯉꯥ ꯊꯣꯡꯉꯦ ꯄꯨꯂꯞ ꯑꯩꯅꯥ
ꯂꯧꯁꯤꯟꯕ ꯉꯝꯗꯕ ꯆꯟꯗꯩ ꯅꯨꯄꯤꯗꯣ ꯆꯥꯛ ꯏꯟꯖꯥꯡ ꯊꯣꯡ ꯍꯥꯎꯕ꯭ꯔꯣ
ꯑ ꯍꯥꯟꯅꯗꯤ ꯍꯩꯔꯝꯗꯤꯌꯦ ꯍꯧꯖꯤꯛꯇꯤ ꯍꯩꯔꯦ ꯍꯥꯎꯔꯦ ꯃꯣꯏꯁꯤꯗꯤ ꯆꯥꯛ ꯌꯥꯝ ꯂꯩꯔꯝꯃꯦ ꯑꯩ ꯆꯥꯛ ꯏꯟꯖꯥꯡ ꯊꯤꯟ ꯆꯠꯄꯗ ꯆꯥꯛ ꯆꯥꯔꯦꯒ ꯇꯧꯔꯦ ꯉꯁꯤ ꯊꯕꯛ ꯑꯣꯐꯤꯁ ꯆꯠꯇꯦꯕ
ꯃꯥꯏ ꯅꯨꯨꯄꯤ ꯃꯥꯏ ꯅꯨꯨꯄꯤ ꯇꯧꯗꯕ ꯅꯠꯇ꯭ꯔꯣ
ꯇꯧꯗꯦ ꯃꯥꯏ ꯅꯨꯄꯤ ꯑꯗꯨꯝ ꯆꯠꯂꯦ ꯐꯤ ꯃꯌꯨꯝꯗ ꯐꯤ ꯁꯨꯕꯒꯤ ꯑꯗꯩꯗꯤ ꯃꯤꯉꯣꯟꯗ ꯐꯤꯁꯥꯕꯤ ꯊꯥꯗꯕꯗꯣ ꯀꯣꯟ ꯊꯥꯗꯔꯒ ꯐꯤ ꯁꯨꯠ ꯁꯨꯠ ꯑꯁꯨꯡꯕ ꯑꯗꯩꯗꯤ ꯃꯥ ꯑꯁ꯭ꯔꯥꯏ ꯋꯥꯟꯄ꯭ꯂꯥꯏ ꯑꯗꯩ ꯈꯨꯗꯩ ꯀꯩꯀꯩ ꯃꯌꯥꯝ ꯊꯥꯗꯕꯗꯣ ꯃꯨꯀꯥ ꯑꯃꯛ ꯃꯥꯅ ꯃꯤ ꯗꯨꯀꯥꯟꯗ ꯑꯃꯨꯛ ꯊꯥꯔꯨꯕ ꯑꯗ ꯁꯤꯗꯁꯨ ꯄꯨꯔꯛꯑꯒ ꯌꯥꯝ ꯂꯩ
ꯀꯩ ꯂꯝꯅꯦꯕ
ꯎꯝ ꯏꯃꯥ ꯑꯩꯈꯣꯏ ꯏꯅꯝꯃꯣꯏꯒꯤꯂꯝꯇꯣ ꯀꯩꯕ ꯍꯥꯏ ꯏꯃꯥ ꯃꯥꯎ ꯏꯅꯝꯑ ꯃꯅꯦꯀꯥꯏ ꯂꯝꯗꯣ ꯀꯩ ꯍꯥꯏꯕꯅꯣ
ꯈꯣꯡꯉꯥꯡ ꯁꯝꯃꯝꯂꯕ
ꯃꯠꯇ ꯈꯕꯝ
ꯎꯝ
ꯍꯩꯉꯥꯡ ꯈꯥꯕꯝ
ꯊꯀꯥꯏ
ꯕꯖꯥ ꯆꯂꯨꯕꯗ ꯆꯥ ꯅꯨꯡ ꯈꯔ ꯊꯛꯆꯜꯂꯛꯄꯗꯨꯅ ꯆꯥꯛꯇꯣ ꯂꯥꯝꯗꯕ ꯃꯩꯔꯄꯕꯤ ꯂ ꯀꯥꯕ ꯊꯣꯛꯣꯛꯀꯗꯕꯅꯤꯅ
ꯊꯣꯛꯀꯅꯤ ꯑꯩꯈꯣꯏ ꯃꯥ ꯑꯩꯈꯣꯏ ꯃꯥꯒ ꯕꯦꯝꯃꯒ ꯊꯣꯛꯀꯅꯤ ꯊꯣꯛꯄꯕꯨ ꯌꯥꯔꯛꯑꯅꯤ ꯄꯨꯡ ꯀꯌꯥꯗ ꯇꯧꯒꯦ ꯑꯗꯨꯕꯣ
ꯄꯥꯜ ꯃꯈꯥꯏꯗ
ꯅꯤꯄꯥꯥꯟ ꯃꯈꯥꯏ ꯑꯗꯨ ꯅꯤꯄꯥꯟ ꯇꯥꯔꯦꯅꯦ ꯄꯥꯟꯈꯦꯜꯗ ꯃꯣꯏꯅꯤ ꯑꯗꯨꯝ ꯊꯣꯛꯆꯒꯅꯤ ꯑꯩ ꯀꯣꯜꯂꯤ ꯂꯣꯏꯁꯤꯜꯂꯤꯉꯩ ꯇꯧꯔꯤꯉꯩ ꯈꯣꯠꯂꯤꯉꯩ ꯑꯗꯨꯝ ꯌꯥꯗꯦꯗ
ꯍꯣꯏ ꯃꯁꯤ ꯕꯦꯇꯣꯟꯗꯁꯨ ꯆꯦꯁꯦ ꯄꯤꯔꯝꯒꯦꯅ ꯇꯧꯕꯅꯦ
ꯎꯝ
ꯏꯕꯇꯣꯅ ꯊꫭꯔꯛꯔꯣ ꯍꯥꯏꯅ ꯀꯣ ꯀꯗꯧ ꯀꯗꯧ ꯀꯗꯧ ꯀꯗꯣ ꯍꯥꯏꯐꯦꯠꯏꯒꯤꯅꯤ ꯈꯏꯒꯗ ꯈꯖ꯭ꯔꯥ ꯍ ꯐꯖꯒꯤꯝꯅꯤ ꯎꯝ ꯍꯅꯒꯗꯨ ꯍꯅ ꯁꯝꯃꯤꯠ ꯇꯧꯈꯤꯕꯗꯣ ꯑꯗꯨꯝ ꯊꯣꯛꯂꯛꯀꯅꯤꯕ ꯑꯗꯣ ꯁꯤꯗꯗꯤ ꯑꯗꯨꯒꯨꯝꯕꯩ ꯋꯥꯔꯤꯗꯤ ꯁꯥꯔꯅꯣ ꯍꯥꯏꯕꯅꯦ
ꯎꯝ ꯃꯀꯦ ꯋꯥꯏ ꯄꯗꯕꯗ ꯍꯥꯏ ꯂꯩ
ꯁꯝꯃꯤꯠ ꯇꯧꯕꯅ ꯏ ꯂꯩꯔꯝꯃꯦꯗꯣ ꯇꯥꯏꯀꯣ ꯅꯪ
ꯑꯗꯨꯒ ꯑꯔꯣꯏꯕꯗ ꯒꯥꯏꯅ ꯀꯥꯡ ꯐꯥꯎ ꯁꯤꯜꯂꯦꯗꯣ
ꯁꯤꯂꯦꯗꯣ
ꯎꯝ
ꯌꯥꯝꯅ ꯀꯔꯤꯅꯣ ꯁꯦꯄ ꯄꯣ ꯅꯠꯇꯦ ꯀꯔꯤꯅꯣ ꯃꯥꯏ ꯑꯦꯛꯖꯥꯝꯗ ꯎꯝ ꯍꯦꯄꯣ ꯄꯣꯇꯥ ꯃꯆ ꯍꯥꯏꯕꯗ ꯐꯥꯔꯁꯀꯤꯗꯨꯅ ꯍꯦꯄꯣ ꯄꯇꯥ ꯃꯁ ꯍꯥꯏꯥꯈꯔꯦ ꯂꯥꯁ ꯃꯊꯪꯗꯨꯅ ꯑꯃꯨꯛ ꯍꯦꯄꯣ ꯍꯥꯏꯈꯔꯦ ꯍꯦꯄꯣꯄꯣꯇꯥ ꯀꯔꯤꯅꯣ ꯑꯗꯩ ꯍꯦꯄꯣꯄꯇꯦꯇꯤꯁ ꯑꯃꯨꯛ ꯍꯥꯏꯈ꯭ꯔꯦ ꯑꯗꯩ ꯃꯊꯪꯗꯤ ꯐꯣꯇꯣꯅ ꯑꯗꯨꯝ ꯂꯥꯁꯀꯤꯗ ꯐꯣꯇꯣꯅ ꯏꯈꯤꯕꯗꯣ ꯑꯗꯨ ꯇꯥꯅꯤ ꯍꯥ ꯂꯒꯅꯤ ꯀ ꯋꯥꯒ
ꯏꯖꯥꯡ ꯌꯝ ꯍꯥꯎ ꯂꯩꯔꯝꯃꯤ
ꯑꯣ
ꯑ ꯉꯁꯥꯏ ꯇꯔꯕꯗ ꯑꯩꯅ ꯊꯣꯡꯕꯅꯦ
ꯅꯣꯏꯒꯤ ꯁꯪꯒꯣꯏꯗ ꯂꯩꯔꯤꯔꯕ
ꯁꯦꯒꯣꯏꯗ ꯂꯩꯔꯤꯅꯤ ꯇꯥꯡ ꯀꯨꯟꯇꯔꯨꯛꯇ ꯇꯩꯗꯤ
ꯎꯝ ꯑꯗꯣ ꯅꯣꯏ ꯏꯆꯦ ꯍꯣꯏꯅ ꯑꯗꯨꯝ ꯆꯤꯡꯗꯥ
ꯎꯝ
ꯍꯣꯡꯕ
ꯍꯣꯏ ꯆꯤꯟꯗ ꯑꯗꯨꯝ ꯂꯩꯔꯦ
ꯆꯤꯡꯗ ꯑꯗꯨꯝ ꯅꯨꯡꯉꯥꯏꯔꯝꯅꯤꯗ ꯀꯤꯅꯤ ꯑꯩꯗꯤ
ꯀꯤꯅꯤꯌꯦ
ꯎꯝ
ꯀꯤꯗꯦꯗ ꯑꯩꯈꯣꯏ ꯅꯤꯄꯥ ꯑꯩꯈꯣꯏ ꯅꯤꯗꯪ ꯑꯗꯨꯝ ꯂꯩ
ꯇ
ꯌꯥꯥꯝꯀꯤꯕ ꯅꯨꯃꯤꯠ ꯑꯃꯗ ꯌꯥꯎꯒꯔꯦ
ꯀꯔꯝꯕ
ꯀꯃꯥꯟꯗꯣ ꯂꯥꯛꯇꯅ
ꯃꯥ ꯃꯥꯦ ꯆ ꯀꯩꯒꯤ ꯀꯃꯥꯟꯗꯣꯗꯤ
ꯅꯨꯄꯤ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
ꯐꯥꯕ ꯒꯦꯡ ꯔꯦꯞ ꯈꯔ ꯐꯥꯈꯤꯕꯗꯣ ꯑꯃꯨꯕꯤ ꯅꯨꯄꯥ ꯍꯣꯏ ꯃꯣꯏ ꯐꯥꯕꯗꯣ ꯑꯩꯈꯣꯏ ꯐꯥꯔꯃ ꯃꯃꯥꯡꯉꯩꯗꯒꯤ ꯃꯣꯏꯅ ꯒꯦꯡ ꯇꯧꯔꯝꯕꯗꯒꯤ ꯐꯣꯟ ꯇꯧꯅꯔ ꯐꯥꯈꯤꯕꯅꯦꯕ ꯑꯗꯨ ꯑꯗꯨꯋꯥꯏꯗꯒꯤ ꯆꯠꯈꯤ ꯈꯣꯠꯈꯤ ꯌꯥꯔꯜꯗꯥ ꯀꯃꯥꯟꯗꯣꯁꯤꯡꯗꯨꯅ ꯑꯗꯨꯝ ꯑꯗꯨꯝꯕ ꯐꯠꯇ ꯍꯥꯎꯗꯤꯗꯣ ꯑꯩꯈꯣꯏ ꯑꯗꯨꯗꯥꯋꯥꯏꯗ ꯌꯣꯛꯈꯠꯂꯒ ꯂꯩꯕꯒꯤ ꯇꯥꯏꯞꯇ ꯈꯟꯕ꯭ꯔꯥ ꯀꯩꯅꯣ ꯊꯤꯕꯒꯨꯝꯕ ꯂꯥꯛꯄ ꯍꯥꯏꯇꯥꯔꯦ
ꯎꯝ
ꯀꯃꯥꯟꯗꯣꯅꯤꯒ ꯍꯥꯏ ꯄꯣꯠꯇꯦꯍꯦ ꯃꯅꯨꯡꯒꯤ ꯃꯤꯅꯤ ꯕꯔꯃꯥꯔꯣꯝꯗꯒꯤ ꯊꯣꯛꯂꯛꯄꯅꯤ ꯂꯝꯕꯤ
ꯎꯝ
ꯑꯗꯨꯒꯤ ꯊꯤꯕ ꯂꯥꯛꯄꯅꯝ ꯒꯥꯢ ꯍꯥꯏ ꯄꯣꯠꯅꯤ
ꯎꯝ
ꯉꯌꯥꯏꯗꯣ ꯌꯦꯟꯖꯥꯡꯗꯣ ꯇꯤꯟ ꯌꯥꯎꯔ ꯃꯥꯜꯂꯦ ꯄꯣꯝꯃꯦ
ꯃꯤꯠ ꯑꯨꯏꯁꯜꯂꯣ ꯎꯝ ꯃꯤꯠ ꯑꯨꯏꯁꯜꯂꯣ ꯀꯥꯟꯅ ꯑꯝꯇꯪ ꯊꯥꯡꯀ꯭ꯨꯌ ꯑꯪꯅꯅꯦ ꯑꯩꯅ ꯎꯝ ꯌꯦꯟꯅꯗꯣꯏꯅꯦꯕ ꯑꯦꯟꯁꯥꯡ ꯍꯥꯎꯃꯟꯗꯅ ꯆꯥꯛꯈꯣꯝ ꯆꯥꯎꯃꯟꯗꯅ ꯋꯥꯉꯥꯡ ꯁꯪꯗ꯭ꯔꯕꯣ
ꯑꯩꯅ
ꯍꯜꯂꯣ
ꯍꯥꯎ ꯇꯥꯏꯌꯦ ꯊꯝꯃꯣ ꯑꯗꯨꯒ ꯍꯥꯎ ꯁꯝꯃꯤꯠ ꯇꯧꯁꯜꯂꯣ ꯌꯥ ꯌꯦꯡꯉꯣ ꯃꯤꯅꯤꯠ ꯍꯦꯟꯒꯔ꯭ꯦ ꯁꯝꯃꯤꯠ ꯇꯧꯁꯜꯂꯣ ꯌꯥꯕ꯭ꯔꯥ ꯌꯦꯡꯉꯣ ꯑꯥꯎ
ꯇꯥꯕ꯭ꯔꯣ ꯇꯥꯕ꯭ꯔꯣ ꯑꯥꯎ ꯁꯃꯤꯠ ꯇꯧ ꯀꯛꯑꯣ
ꯅꯥꯎꯕꯤ ꯇꯥꯌꯦ ꯇꯥꯌꯦ
ꯑꯗꯨ ꯊꯝꯃꯣ ꯁꯃꯤꯠ ꯇꯧꯁꯜꯂꯣ ꯌꯥ ꯉꯣ ꯎꯝ ꯔꯦꯠꯇ ꯅꯝꯕꯗ ꯔꯦꯠ ꯑꯃꯗ ꯊꯣꯛꯂꯛ ꯄꯗꯨꯗ ꯅꯝ
ꯅꯥꯎꯕꯤ ꯍꯥ ꯏꯟ ꯀꯣꯟ ꯊꯥꯏꯁꯤꯗ ꯀꯛ ꯇꯣꯏꯔꯣ ꯑꯉꯥꯡꯕꯁꯤ ꯁꯤꯗ